ꯍꯟ ꯅꯥꯎꯑꯣ ꯇꯥꯕ꯭ꯔꯣ ꯍꯣꯏ ꯇꯥ ꯗꯕ꯭ꯔꯣ
ꯅꯪꯅ ꯀꯣꯜ ꯇꯧꯔꯛ ꯃꯟꯗꯕꯒꯤ ꯑꯩꯅ ꯇꯧꯕꯅꯦ
ꯑꯦ ꯀꯩꯅꯣ ꯇꯧꯈ꯭ꯔꯕ ꯑꯩ ꯇꯧꯒꯦ ꯇꯧꯕꯅꯦꯗ
ꯀꯩꯗꯧꯔꯦ
ꯑꯩ ꯀꯩꯅꯣ ꯂꯩꯕꯤꯒꯤ ꯑꯦꯛꯖꯥꯝ ꯂꯩꯕꯤ ꯍꯥꯏ ꯥꯂꯥꯏꯔꯤꯛ ꯄꯥꯒꯦ ꯊꯣꯕ ꯇꯨꯝꯅꯤꯡꯕ ꯅ ꯈꯪꯗꯕꯒꯤ ꯄꯥꯗꯦꯗ ꯑꯩꯗꯤ ꯁꯨꯡꯄꯥ ꯄꯥꯗꯦ ꯅꯍꯥꯟꯒ ꯑꯗꯨꯝ ꯆꯞ ꯃꯥꯟꯅꯩ ꯅꯣꯏ ꯈꯪꯕꯗꯒꯤ
ꯑꯁ ꯑꯩꯁꯨꯅꯦ ꯗꯦꯠ ꯐꯤꯐꯇꯤꯟꯗ ꯑꯩꯒꯤ ꯁꯝꯃꯤꯠ ꯇꯧꯒꯗꯧꯕꯁꯤꯡꯗꯣ ꯑꯝꯇ ꯇꯧꯗ꯭ꯔꯦ
ꯆꯞ ꯃꯅꯥꯕꯅꯦ
ꯍꯣꯏ ꯎꯄꯥꯏ ꯂꯩꯇꯦꯀꯣ ꯄꯅꯤꯡ ꯇꯝꯕꯗꯣ ꯄꯥꯅꯤꯡ ꯇꯥꯄ ꯀꯥ ꯍꯥꯏꯁꯦ ꯎꯄꯥꯏ ꯂꯩꯇꯦ
ꯑꯗꯨ ꯆꯪꯁꯨ ꯆꯪꯗꯦ ꯄꯥꯔꯁꯨꯀꯣ ꯀꯣꯛꯇ ꯆꯪꯗꯦ ꯄꯥꯒꯦ ꯇꯧꯔꯁꯨ ꯀꯣ ꯂꯥꯁ ꯑꯔꯅꯠꯇ꯭ꯔꯗꯤ
ꯍꯣꯏ ꯎꯄꯥꯏ ꯂꯩꯇꯦ ꯍꯧꯖꯤꯛ ꯇ ꯉꯁꯤ ꯂꯥꯏꯔꯤꯛ ꯄꯥꯒꯗ꯭ꯔꯥ
ꯍꯣꯔꯦꯟ ꯅꯨꯡꯗꯥꯡꯗ ꯍꯣꯏ ꯅꯠꯇ꯭ꯔꯗꯤ ꯑꯩ ꯀꯩꯝ ꯆꯪꯗꯦ ꯍꯧꯖꯤꯛꯁꯨ
ꯑꯗꯨ ꯀꯔꯝ ꯀꯥꯟꯗ ꯑꯦꯛꯖꯥꯝ ꯂꯣꯏꯗꯣꯏꯕ
ꯐ꯭ꯔꯥꯏꯗꯦꯗ
ꯐ꯭ꯔꯥꯏꯗꯦ ꯁꯤ ꯌꯥꯝ ꯅꯨꯡꯉꯥꯏꯅ ꯑꯗꯨꯗꯤ ꯂꯣꯏꯈ꯭ꯔꯅꯤꯅ
ꯑꯣ ꯑꯩ ꯅꯨꯡꯉꯥꯏꯇꯦꯍꯦ ꯑꯩ ꯅꯨꯡꯉꯥꯏꯅ ꯇꯦꯟꯁꯟ ꯑꯃꯛꯀ ꯀꯥꯎꯔꯅꯤ ꯑꯇꯩ ꯍꯥꯏꯔꯗꯤ ꯅꯨꯡꯉꯥꯏꯗꯣꯏꯔꯤꯕ ꯏꯕꯦꯝꯃꯥ
ꯍꯥꯏꯗꯤ ꯑꯦꯛꯖꯥꯝ ꯂꯣꯏꯔꯗꯤ ꯅꯨꯡꯉꯥꯏꯔꯅꯤ ꯍꯥꯏꯌꯦ ꯋꯥꯅꯤꯗ
ꯑꯥ ꯑꯗꯨꯗꯤ ꯅꯨꯡꯉꯥꯏꯅꯤ ꯑꯗꯨ ꯑꯣꯏꯔꯁꯨ ꯇꯦꯟꯁꯟ ꯑꯃꯨꯛꯀꯥ ꯍꯧꯗꯣꯏꯅꯤꯀꯣ
ꯇꯦꯟꯁꯟꯁꯦ ꯁꯨꯛꯂꯦꯞ ꯂꯦꯞꯇꯦ ꯀꯩ ꯏꯟꯁꯥꯡ ꯆꯥꯔꯦ ꯉꯁꯤ ꯆꯥꯛ ꯆꯗ꯭ꯔꯤꯕꯣ ꯅꯪ
ꯉꯁꯤꯗꯤ ꯁꯨꯇꯤꯅꯤꯅ ꯀꯦꯟꯇꯦꯟꯁꯨ ꯍꯥꯡꯗꯦ ꯑꯗꯨꯒ ꯑꯗꯨꯕꯨ ꯀꯩꯅꯣ ꯆꯥꯏꯌꯦ ꯀꯞ ꯅꯨꯗꯜꯁꯀꯨꯝꯕ
ꯎꯝ ꯁꯤ ꯈꯠꯇꯔꯥ
ꯍꯣꯏ ꯀꯞ ꯅꯨꯗꯜꯁꯀꯨꯝꯕ ꯈꯛꯇ ꯆꯥꯏꯌꯦ ꯉꯁꯤꯗꯤ
ꯑꯗꯨ ꯍꯣꯔꯦꯟꯗꯤ ꯀꯃꯥꯏꯅ ꯇꯧꯔꯅꯤ ꯃꯈꯣꯏ ꯑꯃꯨꯛꯀ ꯍꯪꯗꯣꯏꯔꯥ ꯍꯪꯉꯔꯣꯏꯔꯥ ꯉꯁꯤ
ꯃꯣꯏ ꯉꯁꯤꯗꯤ ꯑꯗꯨꯒꯤ ꯍꯣꯔꯦꯟꯒꯤꯗꯃꯛꯁꯨ ꯂꯩꯕꯤ ꯂꯩ ꯑꯥ ꯀꯞ ꯅꯨꯗꯜꯁ ꯑꯣꯏꯅ ꯑꯃꯨꯛꯀ ꯑꯣꯏꯗꯣꯏꯅꯦ
ꯅꯪ ꯀꯩꯅꯣ ꯇꯧꯔꯗꯤ ꯅꯨꯡꯉꯥꯏꯒꯗꯕ ꯅꯣꯏꯅ ꯑꯗꯨꯝ ꯀꯦꯁꯀꯨꯝꯕ ꯄꯥꯏ ꯑꯥ
ꯍꯣꯏ ꯑꯗꯨ ꯑꯩꯒꯤ ꯍꯣꯁꯇꯦꯜꯗꯤ ꯄꯤꯅꯤꯗ
ꯑꯩꯒꯤꯁꯨ ꯊꯕꯛ ꯊꯤꯕꯤꯌꯣ
ꯅꯪꯁꯨ ꯃꯥꯁꯇꯔ ꯂꯣꯏꯔꯒ ꯆꯠꯂꯣꯅ ꯃꯄꯥꯟꯗ
ꯑꯗꯨ ꯊꯤꯕꯤꯌꯣ ꯊꯕꯛ ꯂꯩꯇ꯭ꯔꯤꯉꯩꯗꯤ ꯑꯩꯗꯤ ꯆꯠꯁꯤꯔ ꯆꯠꯂꯣꯏꯁꯤꯔ ꯈꯜꯂꯤꯌꯦ ꯍꯥꯏꯔꯣ ꯊꯨꯅ ꯍꯥꯏꯕꯤꯌꯣ
ꯅꯠꯇꯔꯗꯤ ꯑꯩ ꯈꯨꯟ ꯆꯥꯠꯈꯔꯅꯤ
ꯍꯩ ꯈꯨꯟ ꯆꯥꯠꯀꯅꯨ ꯀꯩꯅꯣ ꯀꯥꯟꯅꯗꯦ ꯑꯩꯈꯣꯏꯒꯤ ꯑꯥ ꯑꯩꯈꯣꯏꯒꯤ ꯅꯣꯂꯦꯖ ꯃꯥꯡꯅꯤꯡꯉꯥꯏꯅꯦ ꯑꯗꯨꯗ ꯆꯠꯄꯗꯣ
ꯃꯥꯅꯦ
ꯈꯨꯟꯗ ꯂꯩꯕꯗꯣ ꯑꯁ ꯀꯥꯅꯗꯕꯅꯦ ꯍꯥꯏꯗꯤ ꯑꯩꯈꯣꯏꯅ ꯇꯧꯒꯗꯧꯕꯁꯤꯡꯁꯤꯁꯨ ꯌꯥꯝꯅ ꯀꯃꯥꯏ ꯍꯥꯏꯗꯣꯏꯅꯣ ꯎꯝ ꯗꯤꯁꯀꯣꯔꯦꯁ ꯑꯣꯏꯍꯟꯕꯗꯣ ꯈꯔ ꯈꯔ ꯏꯪꯂꯤꯁ ꯑꯦꯠ ꯇꯧꯕꯗꯨꯗꯤ ꯀꯥꯏꯗꯦꯀꯣ ꯅꯠꯇ꯭ꯔꯒ ꯃꯅꯤꯄꯨꯔꯤ ꯉꯥꯛꯇ ꯉꯥꯡꯗꯣꯏꯔꯥ
ꯑꯗꯨꯝ ꯌꯥ ꯌꯥꯗꯕ ꯂꯩꯇꯦ ꯈꯪꯗ꯭ꯔꯗꯤ ꯀꯃꯥꯏ ꯍꯥꯏꯌꯣ ꯍꯥꯏꯕꯅꯣꯕ ꯈꯪꯗ꯭ꯔꯥꯗꯤꯀꯣ
ꯑꯗꯨꯅꯦ
ꯑꯩꯒꯤꯁꯨ ꯊꯕꯛ ꯊꯤꯕꯤꯌꯣ ꯅꯣꯏ ꯅꯥꯎ ꯅꯨꯄꯤꯗ ꯊꯤꯕꯤꯌꯣ ꯍꯥꯏꯌꯣ ꯑꯩ ꯆꯜꯂꯒꯦ ꯑꯗꯨꯅꯤ
ꯑꯗꯨ ꯃꯉꯣꯟꯗ ꯃꯉꯣꯟꯗ ꯋꯥꯔꯤ ꯁꯥꯕ ꯌꯥꯗ꯭ꯔꯣ ꯃꯥꯒꯤ ꯃꯃꯥꯟꯅꯕꯤꯁꯨ ꯆꯪꯉꯒ ꯃꯣꯏꯒꯤ ꯀꯝꯄꯅꯤꯗ ꯑꯥ ꯏꯟꯇꯔꯚꯤꯌꯨ ꯄꯤꯈ꯭ꯔꯕꯅꯦ ꯍꯥꯏꯌꯦ ꯑꯗꯨꯒ ꯃꯥꯅ ꯃꯣꯏꯅ ꯁꯦꯂꯦꯛ ꯇꯧꯔꯗꯤ ꯃꯥꯒꯤ ꯃꯈꯥꯗ ꯑꯗꯨꯝ ꯊꯝꯕꯤꯒꯅꯤ ꯍꯥꯏ ꯍꯥꯏꯌꯦ ꯍꯥꯏꯗꯤ ꯃꯅꯥ ꯑꯗꯨꯝ ꯇꯧꯕꯤꯌꯨ ꯍꯥꯏꯕꯒꯤ ꯑꯃꯨꯛ ꯃꯣꯏꯒꯤ ꯁꯦꯝꯗꯀꯣ ꯑꯗꯨꯒꯤ ꯍꯣꯏ ꯍꯥꯏꯌꯦ ꯍꯥꯏꯌꯦ ꯃꯥꯅ ꯏꯟꯇꯔꯚꯤꯌꯨꯕꯨ ꯊꯣꯛꯑꯗꯤ ꯑꯗꯨꯝ ꯇꯧꯕꯤꯒꯦ ꯍꯥꯏꯌꯦ
ꯑꯗꯨ ꯑꯗꯨꯅꯦꯕ ꯑꯩ ꯏꯟꯇꯔꯚꯤꯌꯨ ꯑꯃꯨꯛꯀ ꯊꯣꯛꯇ꯭ꯔꯗꯤ ꯀꯃꯥꯏꯅ ꯇꯧꯋꯣ ꯍꯥꯏꯕꯅꯣ
ꯑꯗꯨ ꯑꯇꯣꯞꯄ ꯊꯕꯛꯇꯤ ꯂꯩꯒꯅꯤ ꯁꯣꯏꯗꯅ ꯂꯩꯒꯅꯤ ꯀꯃꯥꯏꯅ ꯂꯩꯔꯣꯏꯗꯣꯏꯅꯣ ꯃꯤ ꯑꯥ ꯀ꯭ꯂꯥꯁ ꯇꯦꯟ ꯐꯥꯎ ꯄꯥꯁ ꯑꯥ ꯃꯤ ꯈꯔ ꯀ꯭ꯂꯥꯁ ꯇꯦꯟ ꯏꯂꯚꯦꯟ ꯑꯥ ꯀ꯭ꯂꯥꯁ ꯇꯨꯌꯦꯜꯐ ꯀꯨꯝꯕ ꯈꯛꯇ ꯄꯥꯁ ꯇꯧꯔꯒ ꯆꯠꯄ ꯉꯥꯛꯇꯥꯅꯦ ꯀꯩꯅꯣ ꯅꯪꯗꯤ ꯃꯥꯁꯇꯔ ꯂꯣꯢꯔꯥꯗꯨꯗꯤ ꯋꯥꯅꯤꯡꯉꯥꯏ ꯂꯩꯇꯦ ꯑꯩꯈꯣꯏꯅ ꯑꯗꯨꯗꯥ ꯃꯅꯤꯄꯨꯔꯗ ꯑꯗꯨꯝ ꯂꯩꯕꯒꯤ ꯑꯩꯈꯣꯏꯅ ꯈꯪꯗꯕ ꯋꯥꯅꯦꯕꯥ ꯃꯄꯥꯟ ꯊꯣꯛꯑꯥꯗꯤ ꯌꯥꯝ ꯂꯩꯕꯖꯥꯠꯅꯦ ꯑꯗꯨꯒꯥ ꯑꯩꯈꯣꯏꯗꯤ ꯑꯥ ꯀꯃꯥꯏꯅ ꯍꯥꯏꯗꯣꯏꯅꯣ ꯑꯦꯝꯄ꯭ꯂꯣꯏꯃꯦꯟ ꯔꯦꯠꯇꯣ ꯃꯅꯤꯄꯨꯔꯗꯥꯗꯤ ꯌꯥꯝꯅ ꯂꯩꯇꯦꯕꯥ ꯑꯗꯨ ꯃꯄꯥꯟꯗꯥꯗꯤ ꯌꯥꯝ ꯂꯩꯕꯅꯦ
ꯑꯗꯨꯅꯦ ꯑꯗꯨꯅꯦ
ꯑꯩꯈꯣꯏꯅ ꯊꯣꯛꯇꯕꯒꯤ ꯑꯩꯈꯣꯏꯗꯣ ꯋꯥꯈꯟꯗꯣ ꯄꯤꯛꯑꯥꯒ ꯂꯩꯕꯅꯦꯕꯥ ꯑꯗꯨ ꯑꯩꯈꯣꯏꯅ ꯑꯗꯨꯝ ꯊꯣꯛꯑꯥꯗꯤ ꯑꯩꯈꯣꯏꯒꯤ ꯋꯥꯈꯟꯗꯣ ꯆꯥꯎꯊꯣꯛꯑꯥꯅꯤ ꯑꯗꯨꯒꯥ ꯑꯗꯨꯃꯥꯏꯅ ꯇꯧꯕ ꯉꯥꯛꯇꯥꯅꯤꯗ ꯑꯩꯈꯣꯏꯗꯥꯒꯤ ꯍꯦꯟꯅ ꯍꯦꯟꯅ ꯎꯝ ꯀꯃꯥꯏ ꯍꯥꯏꯗꯣꯏꯅꯣ ꯍꯩꯇꯥꯕꯁꯤꯡꯁꯤꯁꯨ ꯍꯦꯟꯅ ꯍꯩꯈ꯭ꯔꯕ ꯃꯌꯥꯝ ꯂꯩꯕꯥꯅꯤ ꯃꯄꯥꯟ ꯊꯣꯛꯑꯥꯒꯥ
ꯗꯨꯗꯤ ꯗꯨꯅꯦ ꯑꯗꯨ ꯑꯣꯏꯔꯁꯨ ꯑꯩꯈꯣꯏꯗꯤ ꯄꯨꯔꯥ ꯑꯟꯗꯔ ꯐꯦꯃꯤꯂꯤꯗ ꯑꯗꯨꯝ ꯂꯩꯕꯒꯤ ꯀꯩꯅꯣ ꯇꯧ ꯑꯁ
ꯑꯗꯨꯅꯦ ꯑꯩꯈꯣꯏꯒꯤ ꯋꯥꯈꯟꯗꯣ ꯑꯗꯨꯝꯃꯥꯏꯅ ꯈꯟꯕꯩꯅꯦꯕꯥ ꯑꯗꯨ ꯃꯄꯥꯟ ꯊꯣꯛꯑꯗꯤ ꯗꯨꯃꯥꯏꯅ ꯇꯧꯔꯥꯔꯣꯏꯕ
ꯎꯝ
ꯑꯗꯨ ꯃꯄꯥꯟ ꯊꯣꯛ ꯊꯣꯛꯅꯤꯡꯉꯥꯏ ꯇꯧꯋꯣ ꯍꯥꯏꯕ ꯑꯩ ꯏꯅꯥꯎ ꯅꯨꯄꯤꯗꯤ ꯑꯃꯨꯛ ꯀꯣ ꯂꯥꯛꯅꯤꯡꯉꯥꯏꯁꯨ ꯑꯗꯨꯝ ꯍꯥꯏꯔꯒ ꯂꯩꯌꯦ ꯀꯃꯥꯏ ꯇꯧꯗꯣꯏꯅꯣ ꯈꯪꯗꯦ
ꯅꯪꯕꯨ
ꯑ ꯌꯨꯝꯗ ꯑꯃꯨꯛꯀꯥ ꯆꯠꯈ꯭ꯔꯅꯤ ꯍꯥꯏꯅ ꯑꯗꯨꯝ ꯈꯔꯗꯤ ꯑꯗꯨꯝ ꯃꯥꯗꯤ ꯗꯤꯁꯦꯝꯕ꯭ꯔꯗ ꯑꯃꯨꯛꯀꯥ ꯂꯥꯛꯀꯥꯅꯤ ꯍꯥꯏꯕ ꯃꯥꯜꯂꯦ
ꯍꯣꯏ ꯑꯩꯁꯨ ꯆꯠꯂꯁꯨ ꯗꯤꯁꯦꯝꯕ꯭ꯔꯗ ꯑꯃꯨꯛ ꯂꯥꯛꯅꯤꯅꯥ ꯈꯜꯂꯦ
ꯑꯥꯁ ꯌꯥꯔꯦꯍꯦ ꯑꯗꯨ ꯃꯣꯏ ꯅꯣꯏꯅ ꯏꯪꯂꯤꯁ ꯉꯥꯡꯕ ꯍꯩꯔꯗꯤ ꯊꯕꯛꯇꯤ ꯊꯕꯛ ꯉꯥꯛꯇꯅꯦ ꯀꯩꯅꯣ ꯀꯩ ꯋꯥꯅꯤꯡꯉꯥꯏ ꯂꯩꯇꯦ ꯍꯥꯏꯕ
ꯑꯩꯁꯦ ꯊꯟꯗ ꯑꯗꯨꯝ ꯂꯩꯕ꯭ꯔꯣ ꯅꯣꯏꯒ ꯑꯗꯨꯝ ꯄꯨꯟꯅ ꯂꯩꯕꯗꯤ ꯑꯗꯨꯝ ꯌꯥꯔꯅꯤ ꯑꯗꯨ ꯑꯣꯏꯔꯁꯨ ꯑꯁ
ꯑꯗꯨ ꯂꯩꯃꯤꯟꯅꯕ ꯌꯥꯔꯅꯤꯅ ꯍꯪꯉꯣ ꯃꯣꯏꯗꯥ ꯍꯧꯖꯤꯛꯇꯣ ꯃꯗꯨ ꯃꯃꯥꯟꯅꯕꯤ ꯑꯥ ꯃꯃꯥꯟꯅꯕꯤꯒꯥ ꯂꯩꯌꯦ ꯑꯗꯨꯒ ꯃꯥꯒꯤ ꯃꯃꯥꯟꯅꯕꯥꯗꯣ ꯃꯃꯥꯟꯅꯕꯗꯤ ꯅꯠꯇꯦ ꯃꯥ ꯅꯍꯥꯟ ꯃꯥꯅ ꯌꯨꯝ ꯆꯠꯈꯤꯉꯩꯗ ꯃꯥ ꯃꯥꯗꯣ ꯂꯩꯍꯧꯒꯦ ꯑꯥ ꯅꯪ ꯂꯩꯇ꯭ꯔꯤꯉꯩꯗ ꯂꯩꯍꯧꯒꯦ ꯍꯥꯏꯔꯒ ꯂꯩꯕ ꯅꯨꯄꯥꯗꯣ ꯃꯥꯗꯣ ꯃꯥꯒꯤ ꯔꯦꯟ ꯊꯤꯕ ꯐꯪꯗꯦ ꯍꯥꯏꯔꯒ ꯑꯗꯨꯝ ꯂꯩꯌꯦ ꯃꯣꯏ ꯃꯣꯢꯉꯣꯟꯗꯥ ꯑꯗꯨ ꯃꯥꯗꯤ ꯑꯃꯨꯛꯀ ꯆꯠꯇꯧꯗꯤ ꯃꯥꯜꯂꯦ ꯃꯥꯅ ꯑꯗꯨꯃꯥꯏꯅ ꯍꯥꯏꯕ ꯏꯃꯥꯗꯤ ꯏꯃꯥ ꯍꯣꯏꯅ ꯅꯨꯄꯥ ꯂꯩꯕꯗꯨ ꯌꯥꯔꯣꯏ ꯑꯗꯨꯒꯤ ꯅꯪ ꯆꯠꯈ꯭ꯔꯣ ꯍꯥꯏꯕꯁꯨ ꯃꯥꯗꯨ ꯆꯠꯇꯥꯕ ꯑꯗꯨꯒꯤ ꯑꯗꯨꯕꯨ ꯃꯥꯗꯨ ꯔꯦꯟ ꯊꯤꯔꯥꯒ ꯂꯩꯔꯤ ꯊꯤꯕ ꯐꯪꯗ꯭ꯔꯤ ꯍꯥꯏꯔꯥꯒ ꯑꯗꯨꯝ ꯂꯩꯌꯦ ꯍꯥꯏꯌꯦ
ꯊꯤꯗꯥꯕꯥꯖꯔꯥ ꯊꯤꯁꯨ ꯊꯤꯗꯥꯕꯥꯖꯔꯥ ꯔꯦꯟꯗꯤ ꯊꯤꯔꯗꯤ ꯑꯗꯨꯝ ꯂꯩꯗꯤ ꯂꯩꯕꯅꯤꯀꯣ
ꯍꯣꯏ ꯑꯗꯨꯅꯦꯕ ꯃꯥꯗꯤ ꯁꯥꯎꯔꯒꯂꯩꯗꯤ ꯂꯩꯕꯅꯤꯅ ꯑꯗꯨꯕꯨ ꯑꯩ ꯏꯃꯥꯍꯣꯏ ꯁꯥꯎꯕꯅꯨ ꯑꯗꯨꯃꯥꯏꯅ ꯀꯩꯅꯣ ꯇꯧꯔꯁꯨ ꯐꯖꯟ ꯐꯖꯅ ꯉꯥꯡꯅꯔꯒ ꯂꯩ ꯂꯩꯌꯣ ꯍꯥꯏꯕꯒꯤ ꯃꯥꯗꯣ ꯅꯍꯥꯟꯗꯤ ꯑꯁ ꯁꯥꯎꯅꯤꯡ ꯃꯟꯕꯗꯨ ꯃꯗꯣ
ꯍꯣꯏ ꯁꯥꯎꯅꯤꯡꯉꯥꯏꯁꯨ ꯂꯩ ꯑꯗꯨꯒ ꯃꯥꯅꯁꯨ ꯇꯁꯦꯡꯅ ꯍꯥꯏꯔꯗꯤ ꯗ꯭ꯔꯦꯟꯒꯨꯝꯕ ꯂꯩꯇꯦ ꯅꯠꯇ꯭ꯔꯒ ꯐꯦꯃꯤꯂꯤ ꯐꯥꯏꯅꯥꯟꯁꯦꯜꯗ ꯑꯗꯨꯝ ꯂꯩꯌꯦ ꯍꯥꯏꯔꯗꯤ ꯍꯣꯏ ꯒ꯭ꯌꯥꯟ ꯇꯥꯅꯤꯡꯉꯥꯏꯁꯨ ꯂꯩꯌꯦ ꯈꯪꯗꯦꯗ ꯃꯤꯒꯤ ꯁꯥꯏꯒꯤꯗꯣ ꯄꯔꯁꯄꯦꯛꯇꯤꯞ ꯑꯃꯈꯛꯇ ꯂꯧꯔꯒ ꯖꯥꯁ ꯇꯧꯕ ꯉꯝꯗ꯭ꯔꯦ ꯍꯟꯗꯛꯇꯤ
ꯑꯗꯨꯅꯤ
ꯑꯗꯣ ꯅꯪ ꯑꯃꯨꯛꯀ ꯅꯦꯠ ꯊꯥꯗꯣꯏꯁꯦ ꯅꯪ ꯍꯧꯖꯤꯛ ꯂꯩꯐꯝꯗ ꯑꯗꯨꯝ ꯊꯥꯒꯦ ꯍꯥꯏꯔꯣ ꯅꯪ
ꯍꯣꯏ ꯑꯁꯤꯗ ꯑꯗꯨꯝ ꯊꯥꯗꯣꯏꯅꯦ ꯗ ꯑꯣꯏꯅ ꯊꯥꯔꯒꯦ ꯆꯞ ꯃꯥꯟꯅꯩꯌꯦ ꯍꯥꯏꯗꯤ ꯀꯣꯏꯁꯟꯒꯨꯝꯕꯗꯤ ꯃꯅꯥꯒꯅꯤꯅ
ꯎꯝ
ꯑꯗꯨꯒꯤ ꯁꯤꯗꯜ ꯁꯨꯝ ꯑꯣꯏꯅ ꯍꯣꯠꯅꯔꯒꯦ ꯑꯩꯗꯤ ꯑꯩꯗꯤ ꯃꯅꯤꯄꯨꯔꯗ ꯊꯣꯛꯂꯛꯑꯔꯣꯏꯗ ꯈꯔ ꯋꯥꯔꯁꯨ ꯑꯗꯨꯝ ꯈꯥꯡꯉꯒ ꯂꯩꯔꯒꯦ
ꯑꯩꯅ ꯃꯅꯤꯄꯨꯔꯗ ꯑꯗꯨꯝ ꯂꯩꯅꯤꯡꯕꯗꯣ ꯍꯟꯗꯛꯇꯤ
ꯍꯥꯏꯗꯤ ꯂꯩꯅꯤꯡꯉꯦꯕꯀꯣ ꯑꯩꯁꯨ ꯆꯠꯅꯤꯡꯉꯦꯕ ꯑꯗꯨꯕꯨ ꯀꯃꯥꯏ ꯍꯥꯏꯗꯣꯏꯅꯣ ꯍꯥꯏꯗꯤ ꯑꯃꯨꯛꯀ ꯆꯠꯊꯣꯛ ꯆꯠꯁꯤꯟꯁꯤꯁꯨ ꯅꯨꯡꯉꯉꯥꯏꯇꯦꯕ ꯍꯟꯗꯛꯇꯤ ꯍꯣꯏ ꯄꯩꯁꯥꯁꯨ ꯂꯩꯇꯦ ꯑꯗꯨꯒ ꯑꯗꯨꯁꯨꯅꯦ ꯑꯗꯨ ꯑꯗꯨ ꯅꯠꯇ꯭ꯔꯁꯨ ꯁꯨꯨ ꯀꯃꯥꯏ ꯍꯥꯏꯗꯣꯏꯅꯣ ꯍꯥꯏꯗꯤ ꯑꯩꯒꯤ ꯑꯥ ꯀꯣꯔꯁ ꯋꯥꯛꯇꯗꯤ ꯑꯩ ꯁꯣꯏꯗꯅ ꯂꯥꯛꯀꯅꯤꯕ ꯃꯅꯤꯄꯨꯔꯗ ꯑꯥ ꯑꯠ ꯑꯗꯨ ꯑꯗꯨ ꯑꯩ ꯀꯣꯔꯁ ꯋꯥꯥꯛꯇꯤ ꯅꯦꯛꯁ ꯌꯔꯗ ꯑꯣꯏꯗꯣꯏꯅꯦꯕꯀꯣ
ꯎꯝ
ꯑꯗꯨꯒꯤ ꯑꯗꯨ ꯀꯥꯟꯗꯗꯤ ꯑꯩ ꯑꯥ ꯆꯥꯍꯤ ꯑꯃꯒꯨꯝꯕꯗꯤ ꯑꯗꯨꯝ ꯂꯩꯒꯅꯤ ꯀꯣꯁꯋꯥꯛ ꯇꯧꯕ ꯀꯥꯟꯗ ꯑꯗꯨꯕꯨ ꯑꯩꯅ ꯀꯣꯔꯁ ꯋꯛ ꯇꯧꯕ ꯀꯥꯟꯗꯗꯤ ꯑꯩ ꯌꯨꯝꯗꯁꯨ ꯂꯩꯕ ꯐꯪꯗꯧ ꯃꯥꯟꯗꯦ ꯍꯥꯏꯗꯤ ꯈꯨꯟ ꯈꯨꯟ ꯆꯠꯂꯒ ꯑꯩꯗꯣ ꯀꯩꯅꯣ ꯇꯧꯕꯗꯧꯕꯒꯤ
ꯇꯧꯔꯗꯤ ꯑꯈꯣꯏ ꯈꯨꯟꯗ ꯆꯠꯂꯣ ꯍꯥ ꯍꯥ
ꯅꯣꯏ ꯈꯨꯟꯗꯁꯨ ꯂꯩ ꯆꯠꯀꯅꯤ ꯑꯗꯨꯕꯨ ꯈꯨꯟ ꯑꯈꯣꯏ ꯃꯅꯤꯄꯨꯔꯒꯤ ꯔꯨꯔꯦꯜ ꯑꯦꯔꯤꯌꯥ ꯈꯨꯗꯤꯡꯃꯛꯇ ꯆꯠꯇꯣꯏꯅꯦꯕ
ꯑꯥ ꯑꯩꯕꯨꯁꯨ ꯀꯥꯎꯕꯤꯌꯨꯀꯣ
ꯀꯧꯕꯤꯒꯦ
ꯑꯗꯨꯝ ꯑꯩ ꯀꯝꯄꯅꯤ ꯇꯧꯕꯤꯒꯦ
ꯍꯣꯏ ꯑꯗꯨꯗꯤ ꯍꯦꯟꯅ ꯐꯔꯦꯅꯦ ꯃꯤ ꯌꯥꯝ ꯐꯩꯌꯦ ꯁꯤꯗꯁꯨ ꯃꯤ ꯃꯌꯥꯝꯕꯨꯗꯤ ꯌꯥꯝ ꯐꯩꯌꯦ ꯃꯣꯏ ꯑꯩꯈꯣꯏꯅ ꯃꯄꯥꯟ ꯊꯣꯛꯇꯕꯩꯅꯦ ꯃꯐꯝ ꯈꯨꯗꯤꯡꯗ ꯀꯩꯅꯣ ꯐꯠꯇꯕ ꯃꯤꯁꯨ ꯂꯩꯌꯦ ꯐꯕ ꯃꯤꯁꯨ ꯂꯩꯌꯦ
ꯍꯣꯏ
ꯍꯦꯟꯅ ꯐꯠꯇꯕ ꯃꯤꯅ ꯂꯩꯗꯤ ꯂꯩꯕꯟ ꯃꯐꯝ ꯃꯉꯥ ꯗꯨꯗꯤ ꯂꯩꯗꯤ ꯂꯩꯕꯒꯤꯅꯦꯕꯀꯣ ꯑꯗꯨꯕꯨ ꯑꯁꯣꯠ ꯎꯝ ꯁꯥꯎꯠ ꯏꯟꯗꯤꯌꯥꯗꯗꯤ ꯌꯥꯝ ꯐꯕ ꯃꯥꯜꯂꯦ
ꯁꯣꯟꯗꯦꯗꯤꯗꯨꯝ ꯐꯩꯏ ꯍꯥꯏꯌꯦ ꯑꯗꯨ ꯑꯞ ꯐꯠꯇꯕꯁꯤꯡꯁꯦ ꯀꯩꯅꯣ ꯃꯅꯨꯡꯗ ꯑꯗꯨꯝ ꯆꯪꯕ ꯃꯤꯁꯤꯡꯗꯣ
ꯎꯝ
ꯑꯩꯈꯣꯏꯒꯤ ꯀꯣꯟꯁꯦꯞ ꯄꯨꯔꯥ ꯇ꯭ꯔꯦꯗꯤꯁꯅꯦꯜꯂꯤꯁ ꯁꯤꯒꯨꯝꯕ ꯂꯩꯕꯗ ꯐꯠꯇꯕ ꯍꯥꯏꯁꯦ ꯑꯩꯈꯣꯏ ꯌꯥꯝ ꯁꯤꯚꯤꯂꯥꯏꯁꯁꯨ ꯑꯣꯏꯗꯕ ꯂꯥꯏꯔꯤꯛꯁꯨ ꯌꯥꯝ ꯍꯥꯏꯗꯕ
ꯑꯗꯨꯅ ꯂꯥꯏꯔꯤꯛ ꯍꯩꯇꯕꯁꯤꯡꯅꯦ ꯎꯝ ꯈꯣꯏꯗꯒꯤ ꯀꯩꯅꯣ ꯇꯧꯕꯗꯣ ꯑꯩꯈꯣꯏ ꯈꯨꯟꯗꯁꯨ ꯆꯠꯂꯀ ꯆꯠꯄ ꯀꯥꯟꯗꯗꯤ ꯑꯗꯨꯃꯥꯏꯅ ꯇꯧꯒꯅꯤ ꯑꯦꯈꯣꯏꯗ ꯋꯥ ꯉꯥꯡꯕ ꯀꯥꯟꯗꯁꯨ ꯃꯣꯏꯅ ꯇ ꯑꯩꯈꯣꯏꯅ ꯉꯥꯡꯕꯗꯨ ꯀꯔꯤꯒꯤꯅꯣ ꯍꯥꯏꯕꯗꯨ ꯈꯪꯗꯕꯅꯦ ꯍꯥꯏꯗꯤ ꯃꯣꯏꯅ ꯒꯦ꯭ꯌꯥꯟ ꯇꯥꯕ ꯉꯝꯗꯕꯗꯣ
ꯎꯝ ꯃꯈꯣꯏ ꯃꯤꯡꯒꯤ ꯏ ꯕꯍꯥꯏꯅꯤ ꯄꯥꯊꯣꯛꯄꯗꯤ ꯑꯗꯨꯝ ꯑꯗꯨꯝ ꯍꯥꯏꯅꯤ ꯑꯗꯨ ꯑꯣꯏꯔꯁꯨ ꯃꯈꯣꯏꯒꯤꯁꯦ ꯂꯤꯇꯜ ꯅꯣꯂꯦꯖ ꯏꯁꯇꯦꯟꯖꯦꯔꯦꯁ ꯍꯥꯏꯕꯗꯣ
ꯎꯝ ꯎꯝ ꯑꯗꯨꯅꯦ
ꯒꯨꯝꯕꯅꯦ ꯃꯤ ꯌꯥꯝꯕꯒꯤꯀꯣ
ꯎꯝ
ꯑꯩꯈꯣꯏꯅ ꯑꯗꯨꯝ ꯃꯈꯣꯏꯗ ꯑꯗꯨꯝ ꯖꯁ ꯇꯧꯔꯤ ꯑꯩꯈꯣꯏꯅ ꯑꯃꯨꯛꯀ ꯄꯥꯡꯕ ꯁꯥꯕ
ꯎꯝ ꯎꯝ ꯂꯨꯏꯔꯤꯛ ꯇꯝꯅꯤ ꯍꯥꯏꯔꯒ ꯀꯥꯏꯗꯀꯣ ꯃꯣꯏꯒꯤꯌꯣ